ꯑꯦ ꯀꯔ ꯂꯣꯔꯅ ꯇꯥꯏꯌ ꯇꯥꯗꯕ꯭ꯔ ꯅꯣ ꯀꯅꯣ ꯀꯩꯒꯤꯅꯣꯏꯅꯣ
ꯌꯥꯝ ꯁꯨꯝ ꯅꯣꯟꯅꯤꯡꯕ ꯍꯥꯏꯕ ꯇꯥꯔꯦ ꯍꯧꯖꯤꯛꯇꯤ ꯌꯨꯝꯗ ꯂꯥꯛꯏꯅ ꯌꯨꯝꯗ ꯌꯨꯝꯗ ꯁꯤꯗ ꯂꯩꯕꯅꯤꯅ ꯎꯄꯥꯏ ꯂꯩꯇꯦ ꯐꯖꯦ
ꯀꯗꯧꯔꯤꯅꯣ ꯀꯔꯤ ꯇꯧꯔꯤꯅꯣ
ꯎ
ꯆꯗꯕ꯭ꯔꯣ ꯆꯥꯕ꯭ꯔꯣ
ꯍ ꯇꯥꯔꯦ ꯆ
ꯇꯒꯄ ꯃꯥꯗꯒ
ꯇꯥꯕ꯭ꯔꯣ
ꯑꯕꯣ
ꯇꯥꯏꯌꯦ ꯇꯥꯏꯌꯦ ꯇꯌꯦ ꯌꯥꯝ ꯀꯟꯅ ꯇꯥꯔꯦ ꯇꯥꯕꯨꯝ ꯇꯥꯗꯕ ꯇꯥꯕ ꯍ ꯊꯥꯕ ꯍ ꯇꯧ ꯊꯗꯦ
ꯑ ꯍꯥ
ꯀ ꯊ ꯀꯩ ꯊꯕꯛꯁꯨꯔꯤ ꯅ
ꯁꯨ ꯇꯗꯤ ꯆꯦ
ꯀꯩ ꯊꯕꯛ ꯁꯨꯔꯤꯅꯣ ꯍꯥꯏꯕ
ꯀꯩꯁꯨ ꯇꯥꯎꯗꯦ ꯁꯃꯞꯁꯨ ꯇꯥꯎꯗꯦ ꯊꯥꯎꯝꯅ ꯆꯂ
ꯀꯩꯒꯤ ꯇꯧꯗ꯭ꯔꯤꯅꯣ ꯇ ꯁꯣ
ꯑꯁ ꯀꯔꯤ ꯍꯒꯥꯝꯗ꯭ꯔꯕꯤ
ꯀꯔꯤ ꯁꯦꯡꯅ ꯇꯥꯗꯤꯌꯦ ꯅꯪ ꯅꯪꯒꯤ ꯈꯣꯟꯖꯦꯜꯗꯣ
ꯍ
ꯅꯪꯀꯖ ꯑꯦ ꯑꯗꯨꯣ ꯁꯩꯅ ꯇꯥꯗꯤꯦ
ꯇꯥꯗꯕ꯭ꯔꯣ
ꯇꯥꯏꯌꯦ ꯇꯌꯦ ꯊ
ꯅꯪ ꯈꯣꯟꯖꯦ ꯅꯪꯒꯤ ꯈꯣꯟꯖꯦꯗ ꯀ ꯇꯥꯗꯤꯦꯚꯥꯏ ꯇꯞꯃꯦ ꯇꯝ ꯇꯝ ꯇꯥꯏꯌꯦ ꯀꯥꯏꯗꯦ ꯐꯣꯟ ꯍꯪꯦ ꯅꯪꯦ ꯈꯣꯟꯣꯟꯗꯣ
ꯑꯣ
ꯅꯪꯒꯤ ꯈꯣꯟꯖꯦ ꯑꯗꯣ ꯇꯝꯃ ꯇꯝꯃ ꯇꯥꯏꯌꯦꯕ ꯀꯟꯅ ꯇꯥꯗꯦꯕ
ꯑ ꯑ ꯑ ꯑꯗꯨꯅ ꯐꯠꯇ꯭ꯔꯣ
ꯎꯝ ꯐꯠꯇꯦ ꯇꯥꯕꯒꯨꯝ ꯇꯥꯗꯕꯒꯨꯝ ꯇꯧꯕꯣꯏꯐꯥꯎ ꯀꯅꯥꯅ ꯇꯥꯔꯒ ꯂꯩꯗꯣꯏꯅꯣ
ꯑ ꯃꯩ ꯂꯥꯛ ꯑꯣꯏ ꯅꯣ ꯇ
ꯂꯑꯦ ꯅꯣꯏ ꯏꯗꯤ ꯂꯥꯛꯇ꯭ꯔꯕ꯭ꯔꯣ
ꯂꯥꯛꯦ ꯂꯥꯛ ꯦꯁꯉꯔꯤꯉꯥꯏꯔꯨꯝ ꯑꯗꯨꯒꯤ ꯁꯥ ꯃꯤꯗꯣ ꯑꯁꯐꯝ ꯈꯪꯕ
ꯌꯥꯝ ꯁꯥꯎꯒꯟꯕ ꯃꯥꯜꯂꯦꯍꯦ ꯅꯪꯁꯦ
ꯑꯥꯎ ꯑꯗꯨꯗꯨ ꯁꯥꯔꯗꯤ ꯇ ꯑꯣꯏꯦ ꯎꯝ ꯅ ꯀꯩ
ꯇꯧꯒꯟꯒꯅꯦ ꯇꯧꯅ ꯂꯣꯏꯔꯦ
ꯑꯁ ꯌꯥꯝ ꯊꯨꯏꯦꯅ ꯑꯩꯈꯣꯏꯗꯤ ꯍꯧꯗ꯭ꯔꯤ
ꯄꯥꯔꯅꯤ ꯈꯔ ꯂꯩꯔꯗꯤꯦ
ꯄꯁꯥꯈꯤꯅꯨꯍꯦ ꯑꯁ ꯍꯥꯎꯗ ꯃꯥꯗ꯭ꯔꯦ ꯅꯣꯏꯁ
ꯍꯥ ꯍꯥꯎꯒꯦꯔ ꯍꯥꯎꯔꯣꯏꯔ ꯆꯥꯔꯅꯤ
ꯎꯝ ꯑꯥꯍꯥꯎꯕꯁꯨ‌ ꯈꯔ ꯆꯥꯑꯣꯅꯦ ꯀꯩꯅꯣ
ꯑꯍꯥꯎꯕ ꯆꯥꯅꯤꯉꯥꯏ ꯄꯩꯁꯥ ꯂꯩꯗꯦꯅꯦ ꯀꯩꯅꯣ
ꯍꯣꯏ ꯄꯩꯁꯥꯗꯤ ꯑꯗꯨꯝ ꯇꯥꯜꯂꯒ ꯐꯪꯕꯅꯦ
ꯇꯥꯅꯤꯡꯉꯥꯏꯗꯣ ꯇꯥꯟꯐꯝ ꯂꯩꯖꯗꯤꯌꯦ
ꯌꯦꯁ ꯇꯥꯒꯗꯕꯅꯦ ꯅꯨꯄꯤ ꯍꯥꯏ ꯑꯣ ꯍꯤꯡꯂꯤꯉꯩꯗ ꯆꯥꯗꯧꯅꯦ ꯀꯩꯅꯣ
ꯍꯤꯡꯂꯤꯉꯩꯗ ꯆꯥꯍꯧꯒꯗꯧꯕꯅꯦ ꯍꯥꯏꯌꯣ
ꯑꯣ ꯑꯣ ꯑꯩꯁꯦ ꯍꯥꯏꯕ ꯀꯩꯅꯣ ꯃꯔꯣꯟꯗꯣ ꯁꯦꯡꯅ ꯁꯪꯗꯕ ꯍꯥꯏ ꯇꯥꯔꯦ
ꯁꯦꯡꯅ ꯍꯥꯏꯕ ꯍꯩꯇꯦ ꯍꯥꯏꯑꯣ
ꯑꯣ ꯑꯩꯗꯣ ꯅꯣꯏ ꯅꯣꯏꯗꯣ ꯅꯣꯏꯗꯣ ꯏꯁꯤꯡ ꯂꯩꯕ꯭ꯔꯣ ꯀꯃꯥꯏ ꯇꯧꯒꯦ
ꯏꯁꯤꯡꯔꯣ
ꯑꯣ ꯄꯩꯁꯥ ꯄꯤꯔꯒ ꯂꯧꯕ꯭ꯔꯣ ꯀꯃꯥꯏ ꯇꯧꯒꯦ
ꯄꯩꯁꯥ ꯄꯤꯒ ꯂ ꯂꯩꯗꯤꯌꯦ ꯅꯨꯡ ꯇꯤꯒꯤ ꯂꯥꯛꯇꯦ ꯍꯥꯞꯇꯥ ꯍꯥꯞꯇꯥ ꯈꯨꯗꯤꯡ ꯔ ꯅꯨꯡ ꯇꯤꯒꯤ ꯂꯥꯛꯇꯦ ꯍꯥꯞꯇꯥ ꯍꯥꯞ ꯇꯃꯗ ꯅꯨꯃꯤꯠ ꯑꯃꯃꯝ ꯂꯥꯛꯑꯦ
ꯑꯣ ꯑꯗꯨꯗꯤ ꯐꯩꯌꯦꯅ ꯑꯗꯨꯗꯤ ꯂꯩꯗ꯭ꯔꯦ ꯄꯤꯁꯥꯄꯤꯔꯒ ꯂꯩꯗꯔꯦ
ꯂꯩꯗ꯭ꯔꯦ ꯅꯣꯏꯗꯤ
ꯈꯣꯏꯗꯤ ꯁꯤꯟꯇꯦꯁꯇ ꯀꯩꯅꯣ ꯆꯥꯝꯃ ꯄꯤꯔꯒ ꯂꯧꯑꯦ
ꯇꯀꯤꯌꯥ ꯀꯤꯌꯥ ꯗꯅꯣ
ꯒꯤꯇꯥꯔꯁꯦ ꯆꯍꯨꯝ ꯑꯗꯨꯋꯥꯏꯗ ꯂꯩꯌꯦ ꯑꯗꯣ ꯆꯥꯃꯉꯥ ꯑꯣꯏꯈ꯭ꯔꯗꯤꯀꯣ ꯆꯅꯤ ꯄꯩꯁꯥ ꯂꯧꯋꯦ
ꯎꯝ ꯑꯗꯨꯗꯤ ꯇꯥꯡꯉꯦꯅ
ꯎꯝ ꯈꯣꯏꯗꯣ ꯏꯁꯤꯡ ꯍꯣꯏ ꯇꯥꯡꯉꯦ ꯑꯗꯣ ꯏꯁꯤꯡꯁꯦ ꯈꯔ ꯋꯥꯕ ꯃꯥꯜꯂꯦꯕ ꯁꯤ ꯃꯐꯝꯁꯦ
ꯎꯝ ꯏꯁꯤꯡ ꯋꯥꯔꯦ ꯏꯁꯤꯡ ꯁꯤꯖꯤꯟꯅꯕꯗꯣ ꯂꯤꯛꯅ ꯂꯤꯛꯅ ꯁꯤꯖꯤꯟꯅꯧ
ꯑꯩꯁ ꯀꯩꯅꯣꯅꯦ ꯏꯁꯤꯡꯗꯨꯕꯨ ꯂꯤꯛꯈ꯭ꯔꯗꯤ ꯀꯃꯥꯏ ꯇꯧꯕꯗꯤ ꯀꯃꯥꯏꯅ ꯇꯧꯗꯣꯏꯕ
ꯏꯁꯤꯡꯒꯤ ꯄꯩꯁꯥ ꯇꯪꯉꯤꯅꯦ ꯂꯤꯛ ꯂꯤꯛꯅ ꯂꯤꯛꯅ ꯁꯤꯖꯤꯟꯅꯔꯗꯤ ꯈꯔꯗꯤ ꯁꯦꯞ ꯑꯣꯏ ꯑꯗꯨꯅ
ꯁꯤꯡꯅꯤꯉꯥꯏꯗ ꯑꯗꯨꯒꯨꯝꯕ ꯇꯧꯒ ꯇꯧꯅꯨꯒꯨꯝꯁꯦ ꯀꯩꯅꯣ ꯑꯁ ꯐꯖꯅ ꯅꯨꯡꯉꯥꯏꯊꯣꯛꯁꯦ ꯀꯩꯅꯣ
ꯏꯁꯤꯡꯗꯤ ꯂꯤꯛꯅ ꯂꯤꯛꯅ ꯁꯤꯖꯤꯟꯅꯔꯁꯨ ꯌꯥꯝ ꯀꯥꯏꯗꯦꯗꯅ ꯆꯥꯕ ꯊꯛꯄꯗ ꯑꯗꯨꯗ ꯑ ꯂꯤꯛꯀꯅꯣ ꯍꯥꯏꯕꯅꯦ
ꯑꯣ ꯅꯣꯏꯗꯤ ꯄꯨꯡ ꯄꯤꯌꯥꯗ ꯆꯥꯛ ꯆꯥꯗꯣꯏꯕ
ꯉꯍꯥꯛ ꯂꯩꯔꯅꯤ ꯆꯥꯔꯅꯤ
ꯅꯪ ꯅꯥꯊꯟꯗ ꯂꯩꯕ꯭ꯔꯣ
ꯍꯣꯏ ꯏꯅꯥꯎꯄꯥꯒ ꯅꯨꯡꯉꯥꯏꯕꯅꯤꯅꯦ ꯅꯪꯁꯨ ꯀꯣꯏꯔꯛ
ꯍꯣꯏ ꯀꯣꯏꯔꯛꯀꯦ ꯀꯩꯅꯣ ꯑꯩ ꯍꯥꯟꯅ ꯍꯥꯏ ꯍꯥꯏꯒꯦ ꯇꯧꯔꯒ ꯅꯪ ꯍꯥꯟꯅ ꯍꯥꯏꯈꯤꯕꯅꯦ ꯍꯣꯏ
ꯀꯩꯅ ꯑ ꯑꯍꯥꯎ ꯑꯍꯥꯎꯕ ꯄꯤꯖꯒꯦ
ꯑꯣ ꯁꯦꯝꯕ꯭ꯔꯣ ꯀꯩꯅꯣ ꯍꯩꯅꯧ ꯌꯥꯝ ꯄꯥ꯭ꯔꯣ ꯅꯣꯏꯗ
ꯑꯟꯅꯕꯨ ꯄꯥꯟꯗꯦꯌꯦ
ꯑꯅꯧꯕ ꯃꯇꯝꯗ ꯑꯩ ꯍ ꯌꯥꯏ ꯑ ꯍꯧꯖꯤꯛꯁꯦ ꯍꯩꯅꯧ ꯃꯇꯝ ꯑꯣꯏꯅꯤꯅꯀꯣ ꯀꯩꯅꯣ ꯑꯩꯗꯤ ꯄꯥꯟꯂꯝꯈꯤꯔ ꯀꯩꯅꯣ ꯂꯩꯕ꯭ꯔꯥꯅ ꯈꯜꯂꯨꯕ ꯎꯝ
ꯂꯩꯇꯌꯦ
ꯎ ꯐ ꯃꯣꯏꯗ ꯃꯣꯏꯗꯤ ꯁꯥꯟ ꯂꯥꯏꯔꯕ꯭ꯔ ꯈꯛꯇꯁꯨꯈꯦ
ꯑꯩꯈꯣꯏꯁꯤ ꯑꯩꯈꯣꯏꯁꯤ ꯂꯥꯏꯔꯕꯅ ꯍꯩꯅꯧ ꯐꯥꯎ ꯄꯥꯟꯗꯦ ꯍꯥꯏꯕ ꯍꯥꯏꯒꯦ ꯇꯧꯕꯅꯦ
ꯂꯣꯏꯔꯗꯅꯁꯤ
ꯃꯤꯒꯤ ꯍꯩꯅꯎꯗꯣ ꯎ ꯎꯔꯒ ꯇꯤꯟ ꯌꯣꯠ ꯌꯣꯠꯂꯒ ꯂꯩꯔꯦ
ꯑ ꯑꯁ ꯑꯁ ꯑꯩ ꯂꯥꯛꯑꯀꯥꯟꯗ ꯄꯨꯔꯒ ꯂꯣꯏꯔꯦ ꯀꯩꯅꯣ ꯑꯗꯨꯕ ꯑꯗꯨꯕꯨ
ꯎ ꯄꯨꯔꯥ ꯑꯣꯀ ꯄꯨꯔꯥ ꯑꯣꯀ
ꯖꯥ ꯍꯣꯏ ꯖꯥꯀꯣ ꯀꯩꯩꯅꯣ ꯑꯗꯩꯔꯗꯤꯀꯣ ꯌꯥꯝ ꯀꯔꯤ ꯍꯥꯏꯁꯤꯔꯥ ꯇꯥꯡ ꯇꯥꯡ ꯅꯠꯇꯦ ꯇꯥꯡꯗꯤ ꯇꯥꯡ ꯅꯠꯇꯦꯕ ꯑꯗꯨ ꯑꯣꯏꯔꯁꯨ ꯍꯥꯎꯗꯦꯕ
ꯕꯖꯥꯔꯒꯤꯁꯨ ꯂꯣꯀꯦꯜꯒꯤ ꯅꯠꯇ꯭ꯔꯣ
ꯂꯀ ꯂ ꯈꯪꯔꯤꯖ ꯂ ꯀꯁꯨ ꯃꯥ ꯂꯀꯁꯨ ꯃꯥꯦ ꯍꯦ ꯍꯠꯇꯝ ꯐꯟꯗꯦ
ꯂꯣꯀꯦꯜꯅꯦ ꯂꯣꯀꯦꯜ ꯅꯠꯇꯦ ꯍꯥꯏꯕꯗꯣ ꯅꯪ ꯌꯦꯡꯊꯣꯛꯄ ꯍꯩꯇ꯭ꯔꯦ
ꯍꯣꯏ ꯑꯗꯣ ꯐꯖꯅ ꯆꯥꯗꯕꯅꯤꯅꯀꯣ ꯂꯣꯀꯦꯜꯔꯥ ꯅꯠꯇ꯭ꯔꯒ ꯀꯩꯅꯣ ꯑꯥꯗꯒꯤ ꯄꯨꯔꯛ ꯄꯨꯔꯥ ꯈꯪꯗ꯭ꯔꯦꯕ ꯃꯍꯥꯎꯗꯤ ꯀꯩꯅꯣ ꯆꯞ ꯃꯥꯟꯅꯕꯒꯨꯝ ꯑꯗꯨꯝ ꯇꯧꯋꯦꯕ
ꯃꯄꯥꯟꯗꯒꯤ ꯄꯨꯔꯛꯄꯁꯤꯡꯁꯤ ꯀ ꯎ ꯃꯄꯥꯟꯗꯒꯤꯛ ꯀꯆꯁꯤꯡꯗꯤ ꯅꯝꯊꯣꯛꯀꯦꯔꯥ ꯀꯩꯅꯣ ꯅꯝꯕꯗꯤ
ꯈꯥꯡꯗ꯭ꯔ ꯇꯨꯗꯦ ꯑꯩꯒꯤ ꯂꯣꯀꯦꯜꯗꯣ ꯃꯥꯎ ꯈꯪꯗꯦ ꯂꯣꯀꯦꯜꯔ ꯈꯪꯗꯦꯕ ꯑꯗꯣ ꯁꯥꯗꯕꯤ
ꯃꯗꯤꯄꯨꯡ ꯀꯌꯥ ꯆ ꯁꯥꯗꯌꯦꯅ
ꯁꯋꯥꯠꯂꯤꯗ ꯊꯣꯡꯕ ꯍꯧꯗ꯭ꯔꯤ ꯀꯩꯅꯣ ꯑꯩꯈꯣꯏꯁꯦ ꯊꯣꯡꯂꯒ ꯊꯣꯡꯈ꯭ꯔꯗꯤ ꯄꯨꯡ ꯑꯃ ꯍꯣꯏ ꯐꯣꯏꯗꯤ ꯈꯔ ꯊꯦꯡꯉ ꯑꯗꯨꯝ ꯆꯥꯕꯅꯤꯗ ꯀꯩꯅꯣ ꯌꯥꯝ ꯉꯟꯅꯥ ꯆꯥꯔꯁꯨꯀꯣ ꯑꯗꯨꯝ
ꯆꯝꯄꯥꯛ ꯀꯅꯤ ꯌꯥꯝ ꯆꯝꯄꯥꯛ ꯀꯤꯃꯤ ꯌꯥꯝ ꯃꯥꯜꯂꯦꯀꯣ
ꯍꯣꯏ ꯍꯣꯏ ꯈꯔ ꯑꯗꯨꯝ ꯍꯥꯏꯕ ꯇꯥꯔꯦꯗꯅ ꯇꯝꯄꯥꯛ ꯅꯣꯏꯁꯨ ꯑꯍꯥꯎ ꯑꯍꯥꯎꯕ ꯑꯗꯨꯝ ꯃꯔꯛ ꯃꯔꯛꯇ ꯆꯥꯋꯣꯅꯦ ꯀꯩꯅꯣ ꯂꯥꯏꯔꯦ ꯂꯥꯏꯔꯦ ꯂꯥꯏ ꯂꯥꯏꯕꯒ ꯈꯛꯇ
ꯑꯩꯈꯣꯏꯗꯤ ꯆꯤꯡꯃꯤꯅꯦꯅ ꯉꯝꯅꯪ ꯉꯟꯅ ꯆꯥꯏ ꯉꯟꯅ ꯉꯟꯅ ꯇꯨꯝꯃꯦ
ꯑꯣ ꯐꯩꯅꯦ ꯑꯗꯨꯁꯨ ꯑꯃꯔꯣꯝꯗꯗꯤ ꯑꯈꯣꯏ ꯁꯤꯗꯗꯤ ꯂꯩꯕꯗꯤꯀꯣ ꯀꯩꯅꯣ ꯀꯦꯃꯤꯀꯦꯜꯁ ꯃꯌꯥꯝ ꯄꯥꯏꯔꯒ ꯁꯤꯖꯤꯟꯅꯔꯒ ꯇꯧꯕꯅꯤꯅ ꯍꯛꯆꯥꯡꯁꯦ ꯀꯩꯅꯣꯝ ꯇꯧꯋꯦꯕ ꯆꯤꯟꯗ ꯍꯥꯎꯔꯁꯨꯀꯣꯥ ꯍꯛꯆꯥꯡ
ꯍꯛꯆꯥꯡꯁꯦ ꯐꯂꯛ ꯇꯔꯦ ꯍꯥꯏꯌꯣ
ꯑꯗꯨꯒꯤꯅꯦ ꯅꯣꯏꯒꯤꯗꯨꯅ ꯑꯥꯏ ꯃꯥꯏꯗ ꯈꯟꯕꯗꯨꯗꯤ ꯆꯛ ꯆꯥꯛ ꯆꯥꯕꯗꯤ ꯑ ꯑꯗꯨꯝ ꯈꯣꯏꯗꯗꯤ ꯌꯥꯝ ꯆꯤꯟꯗꯗꯤ ꯌꯥꯝ ꯅꯨꯡꯉꯥꯏꯕꯀꯣ ꯌꯥꯝ ꯍꯥꯎꯕ ꯑꯣꯛ ꯇꯥꯡꯅꯗꯤ ꯑꯥ ꯖꯦꯔꯣꯅꯦ ꯎꯝ ꯐꯠꯇ꯭ꯔꯦꯕ
ꯑꯗꯨꯗꯤ ꯃꯍꯥꯎ ꯑꯗꯨꯗꯤ ꯃꯍꯥꯎ ꯇꯥꯔꯦ ꯀꯩꯅꯣ
ꯅꯣꯏꯁꯨ ꯆꯥꯅꯉꯥꯏ ꯅ ꯅꯣꯡ ꯎꯝ ꯁꯤ ꯅꯣꯏꯗꯤ ꯁꯥꯗ꯭ꯔꯣ
ꯁꯥꯌꯦ ꯍꯨꯃꯥꯡ ꯁꯧꯕꯅ ꯂꯣꯏꯔꯦ
ꯈꯣꯏꯒꯤ ꯃꯩ ꯂꯥꯛꯇꯕꯅꯤꯅ ꯎꯄꯥꯏ ꯂꯩꯇꯦ ꯐꯦꯟ ꯁꯨ ꯎꯪꯅꯤꯉꯥꯏ ꯃꯩ ꯂꯥꯛꯇ꯭ꯔꯦꯅ ꯈꯪꯗꯦ ꯎꯄꯥꯏ ꯂꯩꯇꯦ ꯁꯤ ꯁꯥꯕꯅ
ꯉꯩꯍ ꯉꯩꯍꯥꯛ ꯂꯩꯔꯗꯤ
ꯍꯧꯗꯣꯡꯒꯨꯝꯕ ꯂꯩꯗ꯭ꯔꯣ
ꯍꯧꯗꯣꯡ ꯂꯩꯇꯦ
ꯑꯣ ꯑꯩꯈꯣꯏꯗ ꯀꯩꯅꯣ ꯑꯣ ꯎꯇꯤꯗꯣ ꯌꯥꯝ ꯂꯩꯌꯦꯕ ꯑꯩꯈꯣꯏꯃ ꯑꯈꯣ ꯑꯈꯣ ꯑꯈꯣꯏꯔꯣꯝꯗꯀꯣ ꯎꯆꯤꯗꯣ ꯌꯥꯝ ꯂꯩꯕꯒꯤ ꯑꯃ ꯃꯣꯏꯗꯣ ꯂꯩꯔꯗꯤ ꯈꯔ ꯐꯩꯩꯅ ꯑꯗꯨ ꯂꯩꯕ꯭ꯔꯥ ꯍꯥꯏꯕꯅꯤꯗ
ꯄꯤꯔꯛꯑꯣ ꯍꯥꯏꯔꯣ ꯄꯤꯔꯛꯀꯦ ꯄꯤꯔꯛꯀꯦ ꯈꯔ ꯂꯩꯔ ꯄꯤꯔꯛꯀꯦ
ꯑꯣ ꯍꯧꯗꯣꯡꯗꯣ ꯅꯨꯄꯤ ꯑꯃ ꯂꯩꯔꯗꯤꯀꯣ ꯃꯆꯥ ꯄꯣꯛꯊꯣꯛꯈ꯭ꯔꯗꯤ ꯑꯗꯨꯝ ꯀꯩꯅꯣ ꯇꯧꯕ ꯌꯥꯏꯗꯅ
ꯑꯥ ꯄꯤꯔꯛꯀꯦ ꯌꯥꯝ ꯌꯥꯝ